ꯑꯣ ꯇꯕ꯭ꯔ
ꯍꯂꯣ ꯇꯥꯏꯌꯦ ꯅꯨꯡꯁꯤꯕꯤ
ꯑꯁ ꯅꯪꯒꯤ ꯃꯥ ꯄꯥꯎꯁꯦ ꯇꯥꯗꯕ ꯀꯨꯏꯔꯦꯀꯣ ꯍꯤꯡꯗꯤ ꯍꯤꯡꯂꯤꯀꯣ
ꯅꯣ
ꯑ ꯀꯃꯥꯏ ꯀꯃꯥꯏ ꯂꯦꯜꯂꯒ ꯂꯩꯕ꯭ꯔꯣ
ꯑꯗꯨꯝ ꯇꯨꯝꯃꯒ ꯂꯦꯜꯂꯒ ꯂꯩꯌꯦ ꯉꯁꯤꯈꯇ ꯐꯥꯎꯅꯩꯌꯦꯀꯣ
ꯃꯤ ꯅꯨꯡꯉꯥꯏꯔꯤ ꯅꯨꯡꯉꯥꯏꯔꯤ ꯍꯥꯏꯇꯥꯔꯦꯅꯦ
ꯌꯨꯝ ꯆꯠꯇ꯭ꯔꯤꯕꯣ
ꯆꯠꯇ꯭ꯔꯤ ꯎꯝ
ꯑꯁ ꯀꯨꯏꯔꯦ ꯀꯨꯏꯔꯦꯍꯦ ꯅꯪ ꯀꯥꯏꯗꯅꯣ
ꯆꯠꯂꯔꯣꯏꯌꯦ ꯑꯩ ꯌꯨꯝꯗ ꯑꯃꯨꯛ ꯍꯜꯂꯔꯣꯏ ꯑꯁꯤꯗ ꯑꯗꯨꯝ ꯂꯩꯔꯅꯤ ꯌꯥꯗꯕꯩꯅꯦ ꯑꯩ ꯌꯨꯝ ꯍꯟꯕ ꯌꯥꯗ꯭ꯔꯦ
ꯅꯪꯒꯤ ꯑꯉꯥꯡꯁꯤꯡ ꯅꯪꯒꯤ ꯑꯉꯥꯡꯁꯤꯡꯗꯨꯗꯤ ꯐꯖꯔꯅꯤ
ꯑꯩꯒꯤ ꯑꯉꯥꯡꯁꯤꯡꯗꯣ ꯑꯩ ꯍꯪꯕꯅ ꯂꯣꯏꯔꯦ ꯍꯥꯏ ꯍꯤꯃꯥꯅ ꯍꯥꯏꯔꯛꯄ ꯃꯤꯁꯇꯤ ꯃꯤꯁꯇꯤ ꯑꯌꯨꯛ ꯅꯨꯡꯊꯤꯟ ꯑꯗꯨꯝ ꯍꯪ ꯏ ꯍꯥꯢ ꯍꯦ ꯍꯦ
ꯃꯤꯁ ꯅꯠꯇꯦꯅꯦ ꯑꯩꯈꯣꯏ ꯃꯃꯥ ꯂꯥꯛꯇ꯭ꯔꯦ ꯑꯩꯈꯣꯏ ꯃꯃꯥ ꯂꯥꯛꯇ꯭ꯔꯦ ꯍꯦ ꯍꯦ
ꯍꯥ ꯍꯥ ꯑꯗꯨꯒꯤ ꯏꯃꯥꯅ ꯈꯪꯗꯦ ꯈꯪꯗꯦ ꯆꯦꯟꯈ꯭ꯔꯦ ꯍꯥꯏꯕꯒꯤ ꯍꯥꯏ ꯍꯥꯏ ꯑꯗꯨꯒ ꯃꯆꯤꯟ ꯊꯤꯕꯅꯦ ꯃꯆꯦ ꯃꯆꯦ ꯑꯃ ꯑꯉꯥꯡ ꯄꯣꯛꯄꯒꯤ ꯆꯠꯄꯅꯦ ꯍꯥꯏꯔꯒꯀꯣ ꯑꯉꯥꯡ ꯑꯃꯅ ꯃꯆꯦꯗꯨ ꯃꯌꯨꯝ ꯂꯩꯇꯕ꯭ꯔꯅꯦ ꯍꯥꯏꯌꯦ ꯍꯦ ꯍꯦ ꯍꯦ
ꯍꯦ ꯍꯦ ꯍꯦ ꯍꯤ ꯍꯤ
ꯕꯦꯔꯥ ꯖꯤꯅꯤ
ꯐꯖꯗꯦꯍꯦ ꯅꯣꯏ ꯑꯉꯥꯡꯁꯤꯡꯁꯨ ꯕꯦꯔꯥꯅꯤꯅꯦ
ꯑꯉꯥꯡ ꯑꯃꯗꯤ ꯆꯠꯂ ꯌꯥꯗꯦ ꯍꯥꯏ ꯑꯩ ꯑꯩ ꯅꯠꯇ꯭ꯔꯗꯤ ꯌꯥꯗꯦ ꯍꯥꯏ
ꯑꯣ ꯀꯅꯥ ꯂꯧꯔꯤꯕ ꯍꯧꯖꯤꯛ
ꯑꯥ ꯃꯤꯁꯤꯐꯨꯜ
ꯑꯣ
ꯃꯉꯣꯟꯗ ꯑꯩ ꯁꯤ ꯁꯤꯟꯅꯕꯅꯦꯕꯀꯣ ꯑꯦ ꯁꯤꯅꯗꯣ ꯃꯤꯁ ꯃꯤꯁ ꯃꯤꯁ ꯅꯠꯇ꯭ꯔꯗꯤ ꯑꯩꯗꯤ ꯌꯥꯔꯣꯏ ꯍꯥꯏꯌꯦ ꯃꯃꯥꯅ ꯆꯠꯂꯣ ꯍꯥꯏꯔ ꯁꯨꯛꯌꯥ ꯌꯥꯗꯦ ꯍꯥꯏ ꯑꯩꯅ ꯑꯃꯨꯛꯀ ꯀꯣꯜ ꯇꯧꯔꯦ ꯀꯣꯜ ꯇꯧꯔꯒ ꯑꯩ ꯊꯦꯝꯃꯒ ꯆꯠꯍꯟꯕꯅꯤ ꯀꯩꯅꯣ ꯑꯩ ꯂꯥꯛꯂꯅꯤ ꯀꯨꯏꯗ꯭ꯔꯦ ꯍꯤ ꯍꯤ ꯆꯠꯂꯣꯀꯣ ꯅꯪ ꯑꯦꯛꯖꯥꯡ ꯐꯦꯜ ꯇꯧꯅꯤ ꯆꯠꯇ꯭ꯔꯗꯤ ꯌꯥꯔꯔꯣꯏ ꯑꯩ ꯑꯃꯨꯛ ꯑꯥ ꯂꯥꯛꯑꯀꯥꯟꯗ ꯑꯩ ꯏꯕꯥꯅꯤ ꯄꯥꯝꯃꯤꯟꯅꯁꯤꯀꯣ ꯍꯥꯏꯔꯒ ꯍꯣꯏ ꯍꯥꯏꯕꯒꯤ ꯑꯃꯨꯛ ꯆꯠꯈꯤꯕꯅꯦ
ꯑꯣ ꯃꯥꯏ ꯒꯣꯠ ꯇꯥꯔꯦꯅꯦ ꯍꯦ ꯍꯦ ꯅꯪ ꯏꯁꯇꯨꯗꯦꯟꯠ ꯁꯤꯗꯤ ꯑꯣ ꯃꯥꯏ ꯒꯣꯠ ꯇꯥꯔꯦꯅꯦ ꯌꯥꯝ ꯅꯨꯡꯁꯤ ꯖꯅꯤꯅꯦꯍꯦ
ꯍꯦ ꯍꯦ ꯁꯤꯈ꯭ꯔꯖꯥꯅꯤ ꯑꯩ
ꯑꯃꯨꯛ ꯆꯥꯎꯔꯀꯥꯟꯗꯗꯤ ꯈꯪ ꯈꯪꯉꯣꯏꯗ
ꯍꯣꯏ ꯑꯃꯨꯛ ꯆꯥꯎꯀꯥꯟꯗꯗꯤ ꯑꯁꯤ ꯃꯤꯁꯇꯣ ꯀꯥꯏꯅ ꯌꯥꯝ ꯆꯠ ꯁꯤꯕꯅꯦ ꯀꯥꯏꯅ ꯑꯃꯨꯛ ꯇꯧꯔꯛ ꯇꯣꯏꯔ ꯈꯪꯗꯦ
ꯅꯪ ꯂꯩ ꯁꯦ ꯀꯥꯏꯗꯅꯣ ꯈꯨꯃꯟ ꯂꯝꯄꯥꯛꯇꯔ
ꯗ
ꯅꯨꯡꯉꯥꯏꯕ꯭ꯔꯥ ꯂꯩꯕ ꯅꯨꯡꯉꯥꯏꯕ꯭ꯔꯣ
ꯀꯩꯒꯤꯅꯣ ꯅꯪꯗꯤ ꯅꯪꯒꯤ ꯈꯣꯟꯁꯦ ꯇꯞꯅ ꯇꯞꯅ ꯇꯥꯏꯕꯣ
ꯇꯞꯅ ꯇꯥꯏꯌꯦ ꯍꯥꯏꯌꯦ
ꯑꯥ ꯅꯣꯢ ꯐꯣꯟꯅ ꯑꯣꯏꯔꯝꯅꯤ ꯅꯣꯢ ꯀꯣꯟꯅꯔꯣ ꯏꯟꯅꯔꯖꯤ ꯌꯥꯎꯗꯕ꯭ꯔꯣ
ꯅꯠꯇꯦꯗ ꯑꯩ ꯀꯟ ꯀꯟꯅ ꯂꯥꯎꯔꯤꯅꯦ ꯍꯧꯖꯤꯛ ꯃꯤ ꯂꯣꯏ ꯇꯥ ꯇꯔꯝꯒꯅꯤ ꯃꯤ ꯁꯤ ꯔꯨꯝꯗ ꯂꯩꯕꯁꯦ ꯑꯉꯥꯎꯕ ꯃꯐꯝꯅꯤ ꯈꯜꯂꯝꯒꯅꯤ
ꯍꯥ ꯑꯦ ꯍꯦ ꯅꯣꯛꯅꯤꯉꯤꯗ
ꯏꯃꯥꯟꯅꯕꯁꯤꯡꯅꯁꯨ ꯅꯪꯒꯤ ꯈꯣꯟꯁꯦ ꯄꯤꯛ ꯄꯤꯛꯅ ꯇꯥꯛꯑꯦ ꯇꯞꯅ ꯇꯞꯅ ꯇꯥꯛꯑ ꯍꯥꯏꯕꯗꯨꯗ ꯑꯩꯅ ꯀꯟꯅ ꯀꯟꯅ
ꯑꯥ ꯀꯟꯅ ꯂꯥꯎ ꯍꯥꯏꯕꯅꯤ
ꯑꯁ ꯃꯔꯛ ꯃꯔꯛ ꯃꯔꯛꯇ ꯑꯁ ꯑꯁꯤꯗꯤ ꯌꯥꯝ ꯐꯔꯕꯅꯤ ꯃꯔꯛ ꯃꯔꯛꯇ ꯇꯥꯗꯕꯁꯨ ꯌꯥꯎꯕꯅꯤ
ꯅꯍꯥꯟ ꯉꯁꯥꯏ ꯑꯩ ꯀꯅꯥꯗꯨꯅꯣ ꯇꯧꯕꯅꯦꯕ ꯌꯥꯗꯕꯤ ꯗꯨꯝ ꯇꯠꯈ꯭ꯔꯦ ꯑꯩꯒꯤꯗꯤ ꯇꯥꯏ ꯑꯩꯒꯤ ꯐꯖꯈ꯭ꯔꯕ ꯈꯣꯟꯖꯦꯜꯁꯦ
ꯕ꯭ꯔꯣ
ꯀꯔꯤꯅꯣ ꯉꯥꯡꯂꯤꯝꯅꯦ
ꯀꯔꯤ ꯃꯊꯦꯜ ꯆꯥꯔꯒꯦ
ꯉꯁꯤꯁꯦ ꯉꯔꯥꯡꯒꯤ ꯑꯥ ꯑꯥ ꯍꯦꯟꯖꯥꯡ ꯉꯔꯥꯡ ꯅꯨꯡꯗꯥꯡꯗ ꯈꯣꯏ ꯄꯣꯛ ꯆꯥꯏꯌꯦ ꯑꯗ ꯑꯗꯨꯝ ꯆꯥꯏꯌꯦ ꯍꯣꯏ
ꯉꯔꯥꯡꯒꯤ ꯍꯥꯏꯈ꯭ꯔꯕꯅꯤꯅ ꯑꯩ ꯈꯪꯗ꯭ꯔꯕꯅꯦꯕ
ꯉꯔꯥꯡ ꯅꯨꯡꯗꯥꯡꯒꯤ ꯉꯔꯥꯡꯒꯤ ꯍꯥꯏꯈ꯭ꯔꯗꯤꯀꯣ ꯈꯔꯗꯤ ꯌꯥꯎꯔꯕꯅꯦꯕ
ꯁꯨꯝ ꯍꯥꯏꯌꯦ ꯉꯥꯔꯥꯡꯒꯤ ꯁꯥ ꯉꯥ ꯑꯣꯏꯗ꯭ꯔꯁꯨꯀꯣ ꯈꯔ ꯂꯩꯅ ꯈꯔ ꯄꯥꯝ ꯖꯕ ꯑꯃ ꯌꯥꯎꯔꯗꯤ ꯉꯔꯥꯡꯒꯤ ꯄꯨꯡꯆꯥꯏ ꯍꯥꯏꯔꯅꯤ
ꯅꯨꯡꯁꯤꯈ꯭ꯔꯦꯗꯀꯣ
ꯎꯗꯕꯁꯨ ꯀꯨꯏꯔꯦ ꯀꯣ
ꯍꯥꯥ
ꯎꯗꯕꯁꯨ ꯀꯨꯏꯔꯦ ꯅꯨꯡꯁꯤꯈ꯭ꯔꯦꯗꯀꯣ
ꯎꯗꯕ ꯀꯨꯏꯔꯦ ꯍꯣꯏ ꯑꯩ ꯎꯋꯦ ꯅꯪ ꯅꯍꯥꯟ ꯍꯣꯁ ꯄꯤꯇꯥꯜꯗ ꯎꯔꯤꯗꯨꯗꯤ
ꯐꯖꯟꯅ ꯌꯦꯡꯗꯦꯗꯅ ꯐꯖꯟꯅ ꯌꯦꯡꯍꯧꯗꯦ ꯐꯖꯟꯅ ꯋꯥꯔꯤ ꯁꯥꯟꯅꯔꯝꯗꯦꯗꯅ
ꯑꯩꯗꯤ ꯐꯖꯅ ꯌꯦꯡꯉꯝꯃꯦ
ꯁꯦꯀꯦꯟ ꯈꯛꯇ ꯌꯦꯡꯉꯦ
ꯅꯣꯏꯗꯤ ꯚꯣꯜ ꯌꯦꯡꯗ꯭ꯔꯣ ꯑꯦ ꯇꯥꯕ꯭ꯔꯣ ꯇꯥꯕ꯭ꯔꯣ ꯅꯨꯡꯁꯤꯕꯤ ꯅꯪ ꯅꯪꯒꯤ ꯈꯣꯟ ꯇꯥꯗ꯭ꯔꯦꯅꯦ ꯑꯣꯟꯊꯣꯛꯄꯅꯤꯗꯀꯣ ꯅꯪꯒꯤ ꯈꯣꯟ ꯇꯥꯗꯦ ꯅꯪꯒꯤ ꯈꯣꯟꯖꯦꯜ ꯇꯥꯗꯦ
ꯇꯥꯔꯕ
ꯑꯥ ꯍꯧꯖꯤꯇꯥꯔꯦ ꯑꯄꯧꯗꯣ ꯃ ꯅꯥꯕ ꯐꯔꯦ ꯍꯧꯖꯤꯛ ꯉꯁꯤ ꯀꯩꯅꯣ ꯆꯠꯆꯈꯤꯕꯅꯦ ꯑꯥꯗ ꯊꯕꯛ ꯁꯨꯕ ꯆꯠꯈꯤ
ꯀꯥꯏꯗ
ꯅꯪ ꯈꯪꯉꯣꯏ
ꯑꯩꯗꯤ ꯄꯥꯈꯠꯂꯨꯔꯦ ꯀꯩꯅꯣ ꯃ ꯆꯠꯄ ꯌꯥꯗꯦ ꯍꯥꯏꯕꯒꯤ ꯍꯩ ꯀꯔꯤꯒꯤꯔꯥ ꯍꯟꯗꯛꯁꯦ ꯑꯗꯨꯒꯨꯝꯕ ꯂꯩꯅ ꯃꯥꯗꯣ ꯇꯧꯋꯦꯕ ꯑ ꯑꯩꯈꯣꯏ ꯏꯅꯥꯎꯄ ꯑꯃꯁꯨ ꯇꯧꯋꯦꯕ ꯃꯥꯒꯤ ꯅꯔꯞꯁꯇꯣ ꯁꯣꯟꯕꯒꯤ ꯆꯠꯄ ꯌꯥ ꯆꯍꯤ ꯆꯍꯤ ꯐꯥꯔꯅꯦ ꯃꯥꯗꯤ ꯍꯧꯖꯤꯛꯄꯨꯗꯤ ꯆꯠꯂꯒ ꯂꯩꯔꯦꯀꯣ ꯑꯗꯨ ꯑꯣꯏꯔꯁꯨ ꯃꯥꯗꯣ ꯌꯥꯝ ꯋꯥꯅ ꯂꯩꯔꯝꯃꯦꯕ ꯄꯥꯈꯠꯂꯤꯍꯦ ꯑꯩꯁꯦ ꯑꯩ ꯐꯖꯅ ꯌꯦꯡꯊꯣꯛꯑꯣ ꯍꯥꯏꯔ ꯍꯥꯏꯕ ꯍꯥꯏꯈꯤꯕꯅꯦ
ꯑꯗꯨ ꯅꯨꯃꯤꯠꯇꯅꯦ ꯃꯥ ꯅꯨꯡ ꯑꯌꯨꯛꯇ ꯐꯣꯟ ꯇꯧꯔꯛꯑꯝꯃꯦꯕꯀꯣ
ꯎꯝ
ꯑꯩꯕꯨ ꯂꯧꯕ ꯂꯥꯛꯑꯣ ꯑꯩ ꯂꯥꯛꯀꯦꯅ ꯍꯥꯏꯕ ꯑꯩ ꯆꯠꯂꯦ ꯒꯥꯔꯤ ꯄꯨꯔꯒ ꯂꯥꯛꯑꯦ ꯑꯩꯗꯤ ꯃꯥ ꯈꯨꯠꯅ ꯑꯗꯨꯝ ꯊꯥꯡꯕ ꯌꯥꯒꯗ꯭ꯔꯅ ꯑꯩꯒꯤ ꯈꯨꯠꯅ ꯀꯩꯅꯣ ꯂꯧꯔꯒꯀꯣ ꯊꯥꯡꯕ ꯃꯥ ꯆꯠꯄ ꯁꯨꯡꯛꯌꯥ ꯌꯥꯗꯕ ꯑꯁ ꯑꯗꯨꯝ ꯑꯗꯨ ꯃꯇꯝꯗꯗꯤ ꯑꯁ ꯂꯣꯏꯔꯦ ꯑꯩ ꯃꯅꯤꯡꯗ ꯑꯃ ꯑꯃꯃꯥ ꯃꯅꯤꯡꯗ ꯊꯝꯃꯒ ꯑꯁ ꯃꯊꯛ ꯑꯞꯁꯇꯦꯌꯔꯗ ꯄꯨꯈꯠꯄꯁꯤꯗꯤꯀꯣ ꯑꯁ ꯐꯒꯤ ꯐꯒꯤ ꯎꯝ ꯐꯥꯒꯤ ꯃꯥꯜꯂꯒ ꯑ
ꯑꯣ ꯑꯗꯨꯒ ꯉꯥꯏꯍꯥꯛ ꯂꯩꯔꯒ ꯈꯔ ꯁꯥꯕ ꯁꯥꯔꯛꯄ ꯃꯇꯝꯗ ꯃ ꯂꯣꯏꯅꯃꯛ ꯐꯈꯤꯕ ꯐꯈꯤꯕ ꯂꯣꯏꯅꯃꯛ ꯃꯥꯡꯈ꯭ꯔꯕ ꯍꯥꯏꯇꯥꯥꯔꯦ
ꯎꯝ
ꯕꯦꯔꯥꯅꯤ ꯃꯥꯥꯏꯁꯦ ꯃꯥꯁꯦ ꯃꯔꯛ ꯃꯔꯛꯇ ꯑꯗꯨꯃꯥꯏꯅ ꯇꯧꯋꯦ ꯍꯥꯏꯦ ꯑꯍꯨꯝꯃꯛ ꯁꯨꯔꯦ ꯍꯥꯏ
ꯑꯗꯨ ꯃꯥ ꯐꯖꯅ ꯋꯦꯡꯊꯣꯛꯄꯗꯤ ꯐꯕꯅꯀꯣ
ꯎꯝ ꯌꯦꯡꯕꯅꯦ ꯌꯦꯡꯉꯁꯨ ꯈꯪꯗꯦ ꯅꯣꯔꯃꯦꯜꯗ ꯂꯩꯌꯦ ꯂꯣꯏꯅ ꯕ꯭ꯂꯠ ꯇꯦꯁ ꯐꯖꯅ ꯇꯧꯒ꯭ꯔꯕꯅꯦ ꯏꯌꯥꯝꯃꯁꯦ ꯇꯧꯒ꯭ꯔꯕꯅꯦ ꯅꯣꯔꯃꯦꯜꯗꯤ ꯅꯣꯔꯃꯦꯜꯅꯦ ꯂꯣꯏꯅ ꯍꯥꯏꯌꯦ ꯈꯪꯗꯦ ꯀꯔꯤꯒꯤꯔ
ꯄꯥꯈꯠꯂꯦꯕ ꯍꯥꯏꯗꯤ ꯅꯥꯕ ꯑꯗꯨ ꯅꯠꯇꯕ ꯆꯠꯄ ꯌꯥꯗꯣꯏ ꯆꯠꯄ ꯂꯦꯡꯕ ꯈꯣꯠꯄ ꯌꯥ ꯑꯗꯨꯗꯤ ꯃꯤꯅ
ꯌꯨꯝꯗ ꯂꯩꯕꯀꯥꯟꯗ ꯇꯧꯔꯛꯄꯗꯤ ꯐꯕ ꯂꯝꯕꯤꯒꯨꯝꯕ ꯆꯠꯄ ꯃꯇꯝꯗ ꯇꯧꯔꯛꯑꯗꯤ ꯑꯁ
ꯍꯣꯏ ꯌꯥ ꯃꯊꯟꯗꯒ ꯂꯩꯔꯀꯥꯟꯗ ꯇꯧꯔꯛꯑꯗꯤ
ꯃꯥ ꯃꯊꯟꯇ ꯅꯝꯕꯔ ꯋꯥꯟ ꯇꯧꯕ ꯅꯝꯕꯔ ꯇꯨ ꯇꯧꯕ ꯉꯝꯁꯨ ꯉꯝꯗꯕꯅꯤ ꯐꯔꯛ ꯊꯤ ꯇꯥꯕꯅꯦ ꯑꯗꯨꯒꯨꯝꯕ ꯂꯥꯏꯅꯥꯗ
ꯎꯝ ꯀꯔꯤꯝꯇ ꯇꯧꯗ꯭ꯔꯕꯀꯣ
ꯍꯧꯖꯤꯛꯇꯤ ꯀꯔꯤꯝ ꯇꯧꯗ꯭ꯔꯦꯍꯦ ꯈꯔ ꯈꯔ ꯋꯥꯛꯀꯤꯡ ꯆꯦꯜꯂꯤ ꯏꯚꯅꯤꯡꯅꯤꯡꯗ
ꯈꯔ ꯃꯥ ꯀꯩꯅ ꯊꯋꯥꯏ ꯅꯨꯡꯉꯥꯏꯇꯕꯒꯤ ꯋꯥꯈꯜ ꯅꯨꯡꯉꯥꯏꯇꯕꯒꯤ ꯑꯣꯏꯔꯝꯅꯤꯗ
ꯅꯍꯥꯟ ꯍꯥꯔꯠ ꯑꯦꯇꯦꯛ ꯇꯧ ꯍꯤ ꯍꯤ ꯍꯤ
ꯋꯥ ꯍꯥꯔꯇꯪ ꯑꯦꯇꯦꯛ ꯇꯧꯈꯤꯕꯅꯦꯕ
ꯑꯗꯨ ꯃꯇꯝꯗꯒꯤ ꯈꯔ ꯁꯣꯟꯈꯤꯕ ꯖꯥꯠꯂꯥ ꯈꯪꯗꯦꯅꯦ ꯍꯤ ꯍꯤ ꯍꯤ ꯌꯨꯝꯗ ꯂꯥꯛꯑꯀꯥꯟꯗ ꯐꯖꯅ ꯀꯥꯎꯟꯁꯤꯂꯤꯡ ꯇꯧꯗ꯭ꯔꯗꯤ ꯌꯥꯔꯔꯣꯏ ꯃꯥ
ꯊꯣꯛꯎꯅꯦ ꯀꯔꯤꯔꯥ ꯅꯣꯏ ꯂꯩꯃꯤꯟꯅꯕꯅ ꯅꯣꯏ ꯃꯁꯦꯟ ꯍꯪꯅꯔꯣ ꯍꯪꯉꯒ ꯊꯤꯗꯣꯛꯑꯣ ꯃꯥꯒꯤ ꯂꯩꯐꯝ
ꯈꯪꯗꯦꯅꯦ ꯐꯖꯅ ꯉꯟꯇꯥꯅ ꯂꯨꯍꯣꯡꯈ꯭ꯔꯣ ꯍꯥꯏꯗꯤ ꯍꯥꯏꯈ꯭ꯔꯕꯅꯦ ꯍꯟꯗꯛ ꯆꯍꯤ ꯌꯦꯡꯁꯦ ꯍꯥꯏꯌꯦ
ꯃꯥꯗꯤ ꯅꯨꯄꯤꯗꯤ ꯂꯩꯗꯤ ꯂꯩꯕꯖꯅꯤꯀꯣ
ꯂꯩꯕꯅꯤꯗ ꯋꯥꯠꯇꯕꯅꯤꯗ ꯍꯥ ꯍꯥ ꯃꯥꯒꯤꯗꯤ ꯍꯤ ꯍꯤ ꯍꯤ ꯀꯥꯏ ꯀꯥꯏ ꯀꯥꯏꯗꯒꯤꯅꯣ ꯈꯪꯗꯦ
ꯍꯤ ꯍꯤ ꯍꯤ ꯍꯤ ꯍꯤ ꯑꯗꯨ ꯑꯗꯨꯃꯥꯏꯅ ꯇꯧ ꯇꯧꯔꯝꯃꯗꯤ ꯐꯔꯦ ꯀꯩꯅꯣ
ꯑꯁ ꯃꯥꯒꯤꯗꯤ ꯃꯥꯒꯤꯅꯦ ꯈꯜꯂꯗꯤꯀꯣ ꯄꯪ ꯈꯪꯗꯦ ꯃꯥꯗꯤ ꯄꯪꯗꯧ ꯇꯧꯋꯦ ꯄꯪꯂꯥꯛꯇ ꯂꯥꯛꯄꯅꯤ ꯃꯤ ꯑꯇꯩꯒꯤꯅ ꯁꯨꯐꯪ ꯐꯪꯗꯕ
ꯅꯣꯏꯁꯨ ꯅꯦꯛꯁ ꯏꯌꯥꯔ ꯑꯣꯏꯔꯗꯤ ꯌꯨꯝ ꯄꯥꯟ ꯄꯥꯟꯕ ꯊꯕꯛ ꯄꯥꯏꯈꯠꯇꯧ ꯃꯥꯜꯂꯦꯍꯦ
ꯀꯅꯥꯕꯨ ꯅꯪꯕꯨꯔꯣ ꯍꯥꯏꯁꯤꯕꯨ
ꯅꯪ ꯅꯪ ꯅꯪ
ꯀꯤꯌꯦ ꯑꯩꯗꯤ ꯅꯪ ꯍꯧꯖꯤꯛꯀꯤꯗꯣ ꯑꯩ ꯍꯥꯏꯕꯒꯨꯝ ꯇꯧꯋꯤꯅꯦ ꯅꯪ ꯅꯁꯥꯅ
ꯅꯪ ꯍꯥꯏꯕꯅꯦꯍꯦ ꯀꯔꯤꯔ ꯑꯩꯗꯤ ꯉꯜꯂꯤꯌꯦ ꯑꯉꯥꯡ ꯑꯣꯏꯔꯤꯌꯦ ꯑꯩ ꯀꯔꯤ
ꯏꯁ ꯑꯉꯥꯡ ꯑꯣꯏꯔꯤꯌꯦ ꯀꯥꯏꯅ
ꯑꯉꯥꯡ ꯑꯣꯏꯔꯤꯌꯦ
ꯑꯉꯥꯡ ꯑꯣꯏꯗ꯭ꯔꯤꯕꯅꯦ ꯃꯇꯝ ꯌꯧꯔꯦ
ꯍꯦ ꯌꯧꯗꯤ ꯌꯧꯔꯦ ꯌꯧꯔꯦ ꯑꯗꯨꯕꯨ ꯈꯤꯇꯪꯗꯤ ꯋꯥꯠꯂꯤ ꯍꯥ ꯍꯥ
ꯈꯤꯇꯪ ꯋꯥꯠꯂꯤ ꯀꯗꯥꯏꯗ ꯂꯩꯒꯦ ꯍꯥꯏꯅꯣ ꯀꯗꯥꯏꯗ ꯀꯥꯏꯗ ꯆꯠꯀꯦ ꯍꯥꯏꯅꯣ
ꯑꯩꯔꯣ
ꯀꯥꯏꯗ ꯆꯠꯀꯦ ꯍꯥꯏꯅꯣ ꯑꯁꯦꯡꯕ ꯍꯥꯏꯕꯤꯔꯝꯃꯣꯅꯦ ꯑꯁ ꯀꯩꯁꯨ ꯍꯥꯏꯔꯨꯁꯦ ꯑꯩ ꯀꯅꯥꯝ
ꯑꯁꯦꯡꯕ ꯍꯥꯏꯅꯤꯡꯉꯥꯏ ꯂꯩ ꯂꯩꯇꯕꯒꯤꯅꯤꯅꯦ ꯈꯪꯗꯦ ꯀꯧ ꯀꯧꯔꯛꯄ ꯃꯤꯁꯤꯡꯗ ꯑꯗꯨꯝ ꯆꯠꯈ꯭ꯔꯒꯦ ꯑꯦ ꯂꯧꯅꯤꯡꯕ ꯌꯥꯎꯔꯝꯃꯗꯤ ꯆꯠꯂꯒꯦ ꯎꯝ ꯍꯨꯡ ꯍꯨꯡ ꯍꯨꯡ
ꯐꯥꯒꯤ ꯇꯧꯅꯨꯍꯦ ꯑꯁꯦꯡꯕ ꯍꯥꯏ ꯑꯁꯦꯡꯕ ꯍꯥꯏꯔꯣꯗ ꯋꯥ ꯂꯣꯠ
ꯁꯦꯡꯕꯅꯦ ꯑꯩꯌ ꯑꯩ ꯀꯅꯥ ꯑꯗꯨꯒ ꯈꯪꯅꯩꯌꯦ ꯨꯒꯨꯝꯕ ꯇꯥꯕ꯭ꯔꯅꯦ
ꯈꯪꯅꯩ ꯈꯪꯅꯩ ꯂꯣꯏꯅ ꯈꯪꯅꯩ ꯍꯥꯏꯕꯅꯦ ꯌꯥꯝꯃꯟꯗꯅ ꯍꯥꯏꯕ ꯇꯜꯂꯕꯣ
ꯑꯁ ꯌꯥꯝꯗꯦ ꯑꯁꯦꯡꯕꯅꯤ ꯆꯤꯟꯊꯤꯗꯦ ꯁꯤꯗ
ꯌꯥꯝꯃꯟꯕꯁꯦ ꯏ
ꯄꯤꯌꯣꯔ ꯁꯤꯡꯒꯜ ꯍꯥ ꯍꯥ ꯍꯥ
ꯌꯥꯝꯒꯅꯨꯀꯣ ꯃꯤꯗꯤ ꯌꯥꯝꯒꯅꯨꯀꯣ
ꯃꯤꯗꯤ ꯌꯥꯝꯗꯦ ꯑꯦ ꯃꯤꯗꯤ ꯌꯥꯝꯃꯤꯌꯦ ꯀꯅꯥꯗ ꯍꯥꯏꯔ ꯀꯔꯤ ꯌꯥꯝꯗ꯭ꯔꯤꯅꯣ
ꯑꯍꯥ ꯑꯍꯥ ꯍꯥ ꯍꯥ
ꯅꯃꯥꯟꯅꯕ ꯃꯌꯥꯝ ꯁꯤꯟꯕꯤꯔꯣ ꯍꯨ ꯍꯨ ꯍꯨ
ꯏꯃꯥꯟꯅꯕꯖꯤꯡꯖꯨ ꯚꯨꯗꯨ ꯉꯥꯛꯇꯅꯦ ꯍꯥ ꯍꯥ ꯍꯥ ꯍꯥ
ꯑꯥ
ꯃꯁꯛ ꯐꯖꯕꯤ ꯌꯥꯝ ꯅꯦꯝ ꯌꯥꯝ ꯂꯦꯝꯕꯤ ꯌꯥꯝ ꯂꯩꯔꯦ ꯂꯧꯕ ꯂꯧꯅꯕ ꯇꯧꯔꯣ ꯇꯧꯔꯣ ꯑꯩꯅ ꯐꯖ ꯅ ꯍꯥꯏꯔꯁꯨ ꯑꯩꯅ ꯒ꯭ꯌꯥꯟ ꯇꯥꯗꯕ ꯉꯥꯛꯇ ꯑꯄꯪꯕ ꯉꯥꯛꯇ ꯑꯩ ꯃꯤ
ꯍꯥꯏꯔꯤꯁꯦ ꯅꯪꯒꯤꯗꯤ ꯂꯩꯔꯕꯣ
ꯃꯄꯥꯟꯂꯣꯝꯗꯒꯤ ꯄꯨꯔꯛꯀꯅꯨ ꯈꯨꯟꯗꯒꯤ ꯂꯩꯁꯥꯕꯤ ꯃꯌꯥꯝ ꯂꯩꯔꯤꯁꯤꯗꯤ ꯑꯗꯨ ꯈꯛꯇ ꯂꯧꯋꯣꯅ ꯑꯩ ꯅ ꯍꯥꯏꯕꯅꯦꯕꯀꯣ ꯈꯪꯗꯦꯅꯦ